ꯍꯥꯥ
ꯑꯣ ꯇꯥꯏꯦ ꯇꯔꯦ
ꯀꯩ ꯃꯊꯦꯜ ꯆꯥꯔꯒꯦ
ꯎꯝ ꯈꯥꯃꯦꯟꯒ ꯉꯥꯒ ꯊꯣꯡꯉꯦ ꯉꯥ ꯉꯧꯕ
ꯎ ꯅꯪ ꯌꯨꯝ ꯂꯩꯕ꯭ꯔꯣ ꯀꯥꯏ ꯂꯩꯅꯣ
ꯑꯩ ꯁꯤꯗ ꯑꯩ ꯀꯩꯅꯣ ꯔꯦꯟꯇ ꯂꯩ ꯀꯥꯗ
ꯎꯝ
ꯑꯩ ꯁꯤ ꯗꯤ ꯀ꯭ꯂꯥꯁ ꯆꯠꯇ꯭ꯔꯣ
ꯆꯠꯂꯦ ꯀ꯭ꯂꯥꯁ ꯑꯅꯤ ꯇꯧꯋꯦ
ꯎꯝ
ꯀꯩꯗꯧꯔꯦ ꯅꯣꯏ ꯂꯥꯛꯇ꯭ꯔꯦꯗꯤ
ꯏꯁꯇꯧꯗꯧ ꯃꯥꯟꯗ꯭ꯔꯕꯗꯩ ꯇꯟꯁꯨ ꯇꯜꯂꯕ
ꯉꯔꯥꯥꯡꯖꯨ ꯇꯧꯏꯍꯦ
ꯎ ꯉꯔꯥꯡꯕꯨꯗꯤ ꯂꯥꯛꯑꯝꯃꯦ ꯑꯌꯨꯛꯗꯤ ꯆꯪꯉꯛꯇꯕ ꯎꯝ ꯉꯔꯥꯡꯒꯤꯗꯤ ꯆꯪꯉꯛꯇ꯭ꯔꯕ ꯍꯜꯂꯤ ꯀꯌꯥꯝ ꯄꯥꯔꯕ
ꯄꯥꯖꯤ ꯀꯗꯥꯏꯗꯅꯤ ꯃꯊꯥ ꯁꯔꯤꯅꯤ
ꯀꯌꯥ
ꯗ꯭ꯔꯃꯥꯒꯗꯣ ꯋꯥꯔꯤ ꯍꯪꯉꯛꯑꯣꯏꯅꯦ ꯅꯩꯅꯕꯗꯤ ꯍꯪꯉꯛꯇꯣꯏꯁꯦ
ꯑꯁ ꯈꯪꯗꯦ ꯑꯗꯨꯒꯗꯤ ꯑꯩꯗꯤ ꯑꯇ ꯄꯜꯂꯦ ꯃꯊꯥꯒ ꯁꯥꯔꯝꯕꯅꯤ ꯐꯈ꯭ꯔꯦ ꯏꯗꯧꯗꯣ ꯅꯁꯥ ꯂꯩ ꯑꯝꯄꯥꯗꯤ ꯊꯣꯛ ꯊꯕ ꯑꯃ ꯂꯥꯛꯆ ꯍꯥꯏꯔꯁꯅꯤꯅ
ꯂꯤꯡꯒꯨꯁꯇꯤꯛ ꯇꯨꯅꯗꯤ ꯂꯤꯡꯒꯨꯁꯇꯤꯛꯗꯤꯔꯤ
ꯑꯗꯨꯅꯤ ꯈꯔ ꯌꯦꯅ ꯇꯣꯁꯦꯔ ꯑꯇꯩ ꯑꯩꯗꯤ ꯊꯣꯛ ꯊꯣꯛ ꯂꯥꯛꯆꯔꯁꯅꯤꯅ ꯀꯔꯤꯝ ꯈꯟꯗ꯭ꯔꯦ
ꯑꯗꯨ ꯅꯪ ꯀꯩꯅꯣ ꯑꯝꯇ ꯊꯥꯔꯛꯑꯣ ꯁꯔꯥꯇꯣꯝꯕꯤꯒꯤ ꯄꯦꯖ ꯇꯔꯥꯗꯣ ꯃꯅꯤꯡꯗ ꯋꯥꯠꯄꯗꯣ ꯅꯪꯉꯣꯟꯗꯗꯤ ꯌꯥꯎꯕ꯭ꯔꯥ
ꯌꯥꯎꯔꯝꯒꯅꯤ ꯊꯔꯒꯦ ꯊꯝꯔꯒꯦ
ꯑꯩꯒꯤꯁꯦ ꯄꯦꯖ ꯅꯝꯕꯔ ꯋꯥꯟ ꯐꯤꯐꯇꯤ ꯐꯥꯏꯚ ꯎ ꯋꯥꯟ ꯐꯤꯐꯇꯤ ꯐꯥꯏꯚ ꯂꯩꯔꯦ ꯋꯥꯟ ꯐꯤꯞꯇꯤ ꯐꯥꯏꯚ ꯑꯦ ꯋꯥꯟ ꯁꯤꯛꯁꯇꯤ ꯐꯣꯔ ꯆꯣꯡ꯭ꯒꯔꯦ
ꯃꯔꯛꯀꯤꯗꯨꯅꯌꯥꯕ
ꯑ ꯐꯤꯐꯇꯤ ꯁꯤꯁꯇꯤ ꯁꯤꯁꯇꯤ ꯐꯣꯔ ꯁꯤꯁꯇꯤ ꯊꯔꯤ ꯐꯥꯎ
ꯎꯝ ꯑꯦ ꯐꯣꯝ ꯑꯃ ꯊꯥꯖꯤꯟꯕꯗꯣ ꯅꯪ ꯊꯥꯖꯤꯜꯂꯣꯏꯗ꯭ꯔꯣ ꯀꯩꯅꯣꯒꯤꯗꯣ ꯀꯣꯆꯤꯡꯒꯤꯗꯣ
ꯉꯁꯤ ꯂꯥꯁ ꯗꯦꯠꯅꯦ ꯍꯥꯏꯅꯦ
ꯑꯦ ꯁꯥꯡꯗꯣꯛꯈ꯭ꯔꯕꯅꯦ ꯀꯩꯅꯣꯒꯤꯗꯣ ꯗꯦꯠ ꯅꯥꯏꯟꯇꯤꯟꯐꯧ ꯑꯣꯟꯂꯥꯏꯟ ꯀꯣꯆꯤꯡꯒꯤꯗꯨ ꯍ
ꯀꯣꯏꯅꯣ ꯍꯥꯏꯖꯦ ꯍꯣꯏ ꯑꯝꯕꯦꯗꯀꯔꯒꯤꯗꯣ ꯉꯁꯤ ꯂꯥꯁꯅꯦ ꯍꯥꯏꯅꯦ ꯗꯦꯠ ꯅꯥꯏꯟꯇꯤꯟꯗ ꯑꯦꯛꯖꯥꯝꯅꯦ
ꯎ ꯁꯥꯡꯗꯣꯛꯈ꯭ꯔꯕ ꯗꯦꯠ ꯅꯥꯏꯟꯇꯤꯟ ꯐꯥꯎ ꯔꯦꯖꯤꯁꯇ꯭ꯔꯦꯁꯟ ꯇꯧ ꯌꯥꯈ꯭ꯔꯕꯅꯦ ꯗꯦꯠ ꯇ꯭ꯋꯦꯟ ꯇ꯭ꯋꯦꯟꯇꯤ ꯐꯥꯏꯚ ꯑꯦꯛꯖꯝ
ꯎꯝ
ꯑꯗꯨ ꯑꯩꯈꯣꯏꯁꯨ ꯊꯥꯖꯤꯟꯖꯅꯤꯅꯦ
ꯌꯥꯅꯤ
ꯇꯨꯝ ꯊꯥꯖꯟꯒꯦ ꯇꯧꯅꯦ
ꯃꯣꯏꯒꯤ ꯏꯁꯀꯦꯟꯗꯨꯗ ꯆꯪꯉꯅꯤꯗꯅ
ꯑ
ꯑꯗꯨꯒ ꯀꯃꯥꯏꯅ ꯊꯥꯖꯤꯟꯒꯦ
ꯈꯪꯗꯦ ꯆꯪꯗꯦ ꯑꯗꯨ ꯆꯪꯉꯒ ꯑꯗꯨꯝ ꯌꯥꯎꯔꯝꯒꯅꯤ ꯄꯩꯁꯥ ꯆꯪꯕ꯭ꯔꯥ ꯈꯪꯗꯦ
ꯑꯩ ꯉꯁꯥꯏ ꯆꯪꯗꯤ ꯆꯪꯉꯝꯕꯅꯤ ꯑꯣ ꯕꯤ ꯁꯤ ꯀꯩꯀꯩꯒꯤ ꯅꯝꯕꯔ ꯏꯌꯣ ꯍꯥꯏꯔꯛꯄꯗꯨꯗ ꯎꯍꯧꯗ꯭ꯔꯕꯅꯦꯅ ꯊꯣꯛꯂꯛꯑꯕ
ꯑꯁ ꯑꯩꯁꯨ ꯑꯗꯨꯝ ꯇꯥꯗꯤ ꯇꯥꯟꯊꯣꯛꯈ꯭ꯔ ꯑꯝꯇ ꯍꯪꯗ꯭ꯔꯗꯤ
ꯁ꯭ꯀꯣꯂꯔꯁꯤꯞ ꯑꯃꯨꯛ ꯊꯥꯖꯤꯜꯂꯣ ꯍꯥꯏꯔꯛꯑꯅꯤꯅꯦ
ꯑꯥ ꯌꯥꯔꯣꯏ ꯑꯗꯨꯁꯨ
ꯎꯝ ꯏꯁꯀꯣꯂꯥꯔꯁꯤꯞ ꯊꯥꯖꯤꯟꯕ ꯂꯣꯏꯔꯛꯄꯗ ꯍꯟꯗꯛ ꯆꯍꯤꯒꯤ ꯑꯃꯨꯛ ꯂꯣꯏꯗꯣꯏ ꯇꯧ ꯂꯩꯔꯝꯃꯅꯤ
ꯎꯝ ꯉꯁꯥꯏ ꯂꯥꯛꯑꯝꯃꯦ ꯑꯗꯣꯝꯗ ꯁꯥꯏꯀꯜ ꯊꯧꯔꯒ
ꯎꯝ
ꯑꯁ ꯅꯨꯃꯤꯠ ꯆꯨꯞꯄꯝ ꯇꯨꯝꯕꯗ ꯇꯨꯝꯕꯗ ꯑꯌꯨꯛꯀꯤ ꯊꯦꯡ ꯍꯧꯒꯠꯂꯤ ꯑꯗꯒꯤꯩ ꯕꯣꯜꯡꯉꯨꯔꯒ ꯑꯗꯩ ꯑꯗꯨꯝ ꯆꯛꯆꯥꯥ ꯇꯣꯛꯑ ꯇꯨꯃꯦ ꯅꯨꯡꯗꯥꯡ ꯋꯥꯏꯔꯝ ꯋꯥꯛꯀꯤꯡ ꯆꯠꯀꯦꯅ ꯇꯧꯕ ꯅꯣꯡ ꯊꯥꯕꯒꯤ ꯁꯥꯏꯀꯜꯗ ꯑꯣꯏꯅ ꯊꯧꯔꯛꯑꯝꯃꯦ ꯑꯗꯨ ꯑꯗꯨ ꯅꯣꯏ ꯃꯄꯥꯗꯣ ꯑꯗꯨꯗꯒꯤꯗꯣ ꯍꯜꯂꯒ ꯑꯁꯣꯝ ꯆꯉꯥꯡꯅꯏ ꯃꯅꯤꯡꯂꯣꯝꯗ ꯆꯠꯂꯤ ꯃꯈꯥꯔꯣꯝꯗ ꯊꯧꯔꯒ ꯇꯞ ꯇꯞꯅ ꯁꯨꯝ
ꯅꯣꯏ ꯅꯍꯥꯟ ꯌꯦꯡꯕꯗꯣ ꯏꯁꯩ ꯌꯦꯡꯕ꯭ꯔꯣ
ꯌꯦꯡꯗꯦꯗ ꯑꯩꯈꯣꯏ ꯆꯠꯂꯦ ꯑꯗꯨꯝ ꯅꯣꯏꯅ ꯊꯣꯛꯂꯛꯂꯛꯄꯩꯗꯣ ꯑꯗꯨꯗ ꯑꯗꯨꯝ ꯆꯠꯂꯦ ꯑꯩꯈꯣꯏꯁꯨ
ꯑꯍꯣꯏꯁꯨ ꯊꯣꯛꯂꯛꯑꯦ ꯑꯃꯨꯛ ꯌꯦꯡꯅꯤꯡꯉꯛꯄꯁꯤꯗꯤ
ꯀꯩꯗꯦ
ꯃꯤ ꯀꯩꯅꯣ ꯏꯁꯩ ꯇꯧꯋꯦ ꯇꯧꯋꯦ ꯍꯥꯏꯅꯔꯛꯄꯗꯨꯗ
ꯏꯁꯩ ꯇꯧꯋꯦ ꯇꯧꯋꯦ ꯈꯪꯗꯕꯔ ꯑꯩ ꯑꯗꯨꯃꯥꯏꯅ ꯇꯧꯅꯤ ꯍꯥꯏꯗꯨꯕꯨ ꯁꯤꯔ ꯁꯤꯁꯤꯡꯒꯔꯒ ꯂꯣꯏ ꯂꯥꯛꯍꯧꯔ
ꯑꯗꯨ ꯃꯣꯏ ꯍꯣꯁꯇꯦꯜꯗꯣ ꯑꯃꯨꯛ ꯄꯨꯡ ꯃꯥꯄꯟꯗꯩꯗꯤ ꯒꯦꯠ ꯂꯣꯜꯂꯦꯌꯦ
ꯑ
ꯑꯗꯨꯏ ꯅꯪꯉꯔꯣꯏꯗꯕ
ꯑꯗꯨ ꯀꯥꯂ ꯆꯪꯉꯤꯅꯪ ꯅꯣꯡ ꯐꯥꯗꯣꯛꯄꯨ
ꯃꯣꯏꯗꯤ ꯌꯥꯗꯦꯅꯦ
ꯎꯝ ꯑꯩꯁꯨ ꯇꯟꯅꯝ ꯍꯜꯂꯦ ꯒꯥꯔꯤ ꯂꯧꯔꯒ ꯁꯥꯏꯀꯜ ꯊꯝꯃꯃꯒ
ꯂꯦꯛꯇꯕꯤꯗ
ꯑꯥ ꯆꯦ ꯇꯂꯦꯅ
ꯑꯦ ꯀꯩꯒꯤ
ꯎꯝ ꯇꯜꯂꯦꯅ ꯆꯥꯛꯁꯨ ꯆꯥꯗ꯭ꯔꯤ ꯑꯗꯨꯝ ꯑꯩꯒꯤꯗ ꯍꯜꯂꯛ ꯈꯣꯠꯂꯔꯦꯅ
ꯎꯝ
ꯌꯨꯝꯗꯗꯤ ꯀꯣꯡꯝꯈꯤꯔꯣꯏꯗ꯭ꯔꯣ ꯑꯦꯛꯖꯥ ꯃꯃꯥꯡꯁꯨ ꯀꯠꯂꯔꯣꯏ
ꯀꯨꯝꯕꯔꯗ ꯑꯗꯨꯝ ꯂꯩꯔꯦ ꯑꯗꯨꯝ ꯗꯦ ꯁꯥꯡꯗꯣꯑꯗꯤ ꯑꯝꯇ ꯊꯥꯖꯤꯟꯒꯦꯅꯦ ꯑꯩ ꯉꯁꯤ ꯂꯥꯁ ꯗꯦꯠꯅꯦ ꯇꯣꯛꯑꯒꯦ ꯃꯊꯪ ꯆꯍꯤ ꯇꯧꯔꯒꯦ ꯇꯩꯅꯦ
ꯂꯣꯏꯅꯦ ꯑꯗꯨ ꯈꯜꯂꯗꯤ ꯁꯇꯥꯄꯦꯟꯁꯨ ꯄꯤ ꯇꯥꯏ
ꯑꯗꯣ ꯔꯦꯖꯤꯁꯇ꯭ꯔꯦꯁꯟꯒꯤ ꯄꯩꯁꯥ ꯌꯥꯝꯃ
ꯌꯥꯝ ꯃꯃꯣꯏ ꯇꯣꯏꯦꯁꯨ ꯇꯧꯔꯝꯃꯣꯏ ꯀꯩꯅꯣ ꯐ꯭ꯔꯤ ꯑꯣꯏꯔꯝꯒꯅꯤ ꯅꯠꯇ꯭ꯔ ꯂꯨꯄ ꯆꯥꯝ ꯆꯅꯤꯒꯨꯝꯕ
ꯑ ꯀꯩꯅꯣꯗꯤ ꯑꯁ ꯏꯟꯇ꯭ꯔꯥꯟ ꯊꯥꯗꯣꯏꯅꯤꯅ ꯂꯥꯏꯔꯤꯛ ꯍꯕ ꯄꯥꯗ ꯌꯥꯔꯣꯏꯅꯦ ꯑꯦꯛꯖꯥꯝ ꯃꯅꯨꯡꯁꯤꯗ
ꯇꯦꯁꯀꯤ ꯀꯩꯅꯣ ꯃꯣꯏ ꯀꯣꯆꯤꯡ ꯌꯥꯎꯅꯕ ꯅꯠꯇ꯭ꯔꯣ ꯊꯥꯅꯔꯤꯗꯣ
ꯍꯣꯏ
ꯑꯗ ꯑꯗꯨꯕꯨ ꯁꯨꯝ ꯇ꯭ꯔꯥꯏ ꯇꯧꯁꯤꯜꯂꯨꯕꯒꯤ ꯋꯥꯅꯤ ꯌꯥꯎꯋ ꯌꯥꯎꯛꯇ ꯃꯈꯜ ꯌꯥꯎꯔꯛꯑꯁꯦ ꯍꯥꯢꯋ
ꯎꯝ ꯑꯦꯠꯃꯤꯁꯟꯗꯤ ꯐ꯭ꯔꯤ ꯑꯣꯏꯗꯣꯏ ꯖꯥꯠꯂꯣ
ꯅꯣꯏ ꯐ꯭ꯔꯤꯅꯤ ꯀꯩꯅꯣ ꯀꯣꯆꯤꯡꯗꯨꯕꯨ ꯀꯩꯅꯣ ꯇꯧꯔꯗꯤ ꯑꯦꯛꯖꯥꯝꯗꯨꯕꯨ ꯈꯜꯂꯗꯤ
ꯎꯝ
ꯂꯥꯏꯔꯤꯛ ꯄꯥꯝꯕꯝ ꯇꯜꯂꯤꯕ ꯐꯣꯟꯁꯤꯕꯨ ꯍꯦꯛ ꯄꯥꯏꯍꯧꯈꯒꯔꯕ ꯊꯥꯗꯣꯛꯑꯣ ꯌꯥꯈꯤꯗ꯭ꯔꯥ ꯢꯇꯣꯝꯇ ꯑꯗꯨꯝ
ꯑꯩꯗꯤ ꯉꯁꯤ ꯗ꯭ꯔꯃꯥ ꯁꯤꯡꯁꯦ ꯂꯣꯏꯅ ꯔꯤꯚꯤꯖꯟ ꯆꯠꯀꯦ ꯇꯧꯔꯦ ꯂꯣꯏ ꯀꯥꯎ ꯂꯩꯔꯝ
ꯑꯩ ꯗ꯭ꯔꯃꯥꯒ ꯔꯤꯚꯤꯖꯟ ꯆꯠꯄ ꯐꯣꯟ ꯄꯥꯏꯔꯤꯀꯥꯟꯗ ꯑꯗꯨꯝ ꯀꯩꯝ ꯄꯥꯗꯦ ꯑꯔꯤꯕꯒꯤ ꯃꯌꯥꯝꯗꯣ ꯈꯊ ꯀꯕꯣꯛ ꯀꯕꯣꯛ ꯍꯟꯗꯣꯛꯄꯖꯤꯡꯗꯣ ꯄꯥꯒꯦ ꯇꯧ ꯄꯥꯗꯦ ꯑꯃꯗꯩ ꯍꯦꯟ ꯄꯥꯗ꯭ꯔꯤ
ꯑꯁ ꯑꯔꯤꯕꯒ ꯀꯣꯟꯅ ꯄꯥꯔꯅꯤ
ꯄꯥꯠ ꯋꯥꯟ ꯊꯣꯛꯇꯥꯏ
ꯊꯣꯛꯇꯦꯍꯦ ꯀꯩꯅꯣ ꯍꯥꯟ ꯊꯣꯛꯏꯗꯨꯗꯤ
ꯑꯣꯜ
ꯎꯝ ꯃꯅꯤꯄꯨꯔꯤ ꯂꯤꯇꯔꯦꯆ꯭ꯔ
ꯑꯣꯟ ꯃꯅꯤꯄꯨꯔꯤ ꯂꯤꯇꯔꯦꯆ꯭ꯔ ꯅꯠꯇ꯭ꯔꯣ
ꯅꯠꯇꯦꯍꯦ ꯍꯤꯁꯇ꯭ꯔꯤ ꯑꯣꯐ ꯃꯅꯤꯄꯨꯔꯤ ꯂꯤꯇꯔꯦꯆ꯭ꯔ
ꯀꯔꯝꯕꯅꯣ ꯑꯗꯨꯅ
ꯁꯚꯦꯟꯇꯤꯟ ꯁꯦꯟꯆꯨꯔꯤ ꯑꯩꯠꯇꯤꯟ ꯁꯦꯟꯆꯨꯔꯤ ꯇ꯭ꯋꯦꯟꯇꯤ ꯁꯦꯟꯆꯨꯔꯤ ꯇꯧꯕꯗꯣ
ꯑꯁ ꯈꯪꯗꯦ ꯑꯩꯗꯤ ꯑꯗꯨꯅꯦ ꯁꯦ ꯁꯦ ꯑꯗꯨꯗꯨꯅꯦ ꯄꯥꯏꯅꯦ ꯀꯩꯅꯣ ꯑꯔꯤꯕꯒꯤꯗꯣ
ꯑꯔꯤꯕ ꯄꯥꯟꯊꯣꯏꯕꯤ ꯈꯣꯡꯒꯨꯜ ꯅꯥꯎꯊꯤꯈꯣꯡ ꯐꯝꯕꯥꯜ ꯀꯥꯕ ꯇꯧꯕꯗꯣ
ꯑ
ꯑꯗꯨ ꯂꯥꯁꯇꯅꯤ ꯊꯣꯛꯏꯗꯣ
ꯐꯖꯔꯦ ꯍꯧꯖꯤꯛꯁꯤꯅ ꯍꯧꯖꯤꯛꯀꯤꯁꯤꯅ ꯑꯗꯨꯗꯤ ꯍꯤꯁꯇ꯭ꯔꯤꯅꯅ ꯑꯝ ꯃꯩ ꯃꯌꯥꯏ ꯆꯟꯕ ꯃꯇꯝ ꯑꯗꯒꯤ ꯀꯩꯀꯥ ꯇꯧꯕꯗꯣ ꯑꯣꯏꯔꯅꯤꯅꯦ
ꯍꯣꯏ ꯑꯉꯟꯕ ꯃꯇꯝ ꯃꯌꯥꯏ ꯆꯟꯕ ꯑꯅꯧꯕ
ꯑꯗꯩ ꯈꯥꯏ ꯑꯩ ꯑꯔꯤꯕ ꯃꯇꯝ ꯈꯥꯏꯗꯣꯛꯑꯝꯕ ꯑꯗꯨ ꯗꯨꯅ
ꯎꯝ ꯏꯟꯇ꯭ꯔꯅꯦꯜꯗ ꯍꯪꯒꯤꯕꯗꯣ ꯑꯗꯨꯃꯥꯏꯅ
ꯑꯗꯨ ꯀꯩ ꯀꯩꯥ ꯄꯥꯗꯣꯏꯕ ꯃꯣꯏꯗꯤ ꯂꯥꯏꯔꯤꯛ ꯑꯣꯏꯅ ꯗꯥꯏꯔꯦꯛ ꯄ꯭ꯔꯤꯁꯀ꯭ꯔꯥꯏꯞ ꯇꯧꯕꯖꯨ ꯂꯩꯔꯝꯃꯣꯏꯅꯦ ꯃꯌꯥꯝ ꯃꯆꯤꯠ ꯃꯆꯤꯠ ꯃꯆꯤꯠ ꯇꯨꯝ ꯑꯣꯏꯔꯝꯅꯤꯅꯦ
ꯁꯨꯃꯥꯏ ꯄꯥꯒꯗꯧ ꯃꯥꯜꯂꯦ ꯑ ꯑꯅꯧꯕꯒꯤ ꯍꯤꯔꯝ ꯂꯣꯟ ꯑꯗꯨꯒ ꯂꯥꯏꯔꯤꯛ ꯈꯔ ꯂꯥꯢꯔꯤꯛꯇꯣ ꯎꯝ ꯀꯩꯀꯩ ꯍꯤꯔꯝꯗ ꯌꯨꯝꯐꯝ ꯑꯣꯏꯕꯅꯣ ꯑꯗꯨꯗꯣ ꯈꯥꯏꯗꯣꯛꯑꯒ ꯈꯔ ꯄꯥꯔꯣ ꯑꯗꯨꯒ ꯃꯌꯥꯏ ꯆꯟꯕꯒꯤ ꯗꯃꯨꯛ ꯍꯤꯔꯝ ꯂꯣꯟ ꯑꯗꯨꯖꯨ ꯄꯥꯔꯣ ꯑꯗꯨꯝ ꯆꯞ ꯃꯥꯟꯅꯅ ꯑꯗꯨꯒ ꯐꯤꯛꯁꯟꯒꯤ ꯑꯣꯏꯕ ꯂꯥꯏꯔꯤꯛꯀꯨꯝꯕ
ꯀꯩꯅꯣꯒꯨꯝꯕꯅꯤ ꯙꯅꯟꯖꯣꯏ ꯂꯥꯏꯟꯕꯨ ꯅꯤꯡꯕꯒꯤ ꯃꯔꯝꯗ ꯑꯩꯈꯣꯏꯅ ꯏꯒꯤꯕꯗꯣ ꯑꯗꯨꯃꯥꯏꯅ
ꯍꯣꯏ ꯑꯗꯨꯝꯕ ꯂꯥꯏꯔꯤꯛ ꯈꯔ ꯑ ꯈꯨꯗꯝ ꯄꯤꯔ ꯏꯅꯕ ꯁꯟꯗꯣꯛ ꯇꯥꯛꯅꯕ ꯑꯗꯣ ꯑꯅꯧ
ꯀꯣꯏꯁꯟꯕꯨꯗꯤ ꯌꯥꯝ ꯍꯪꯉꯛꯑꯣꯏꯅꯦ ꯀꯣꯏꯁꯟ ꯃꯔꯤ ꯃꯉꯥꯗꯩ ꯍꯦꯟꯅ ꯏꯔꯣꯏꯕ ꯑꯩꯈꯣꯏꯖꯨ ꯀꯩꯁꯨ ꯃꯥꯛ ꯆꯥꯎꯕꯅꯤꯅ
ꯑꯒꯣ ꯑꯅꯧꯕꯗꯨꯅꯤ ꯂꯨꯔꯤꯁꯦ ꯂꯥꯟ ꯃꯃꯥꯡ ꯂꯥꯟ ꯃꯇꯨꯡꯑꯅ ꯀꯕꯤ ꯃꯌꯥꯝꯗꯨꯒ
ꯍꯣꯏ ꯑꯗꯨꯗꯨꯅ ꯑꯗꯨ ꯍꯥꯏꯔꯝꯃꯦ ꯑꯗꯨ ꯍꯥꯏꯔꯝꯃꯦꯅ
ꯍꯣꯏ ꯂꯥꯏꯔꯤꯛ ꯎꯄꯅꯤꯌꯥꯁ ꯗ꯭ꯔꯃꯥ ꯊꯣꯛꯂꯛꯄ ꯇꯧꯗꯅ
ꯑꯁ ꯑꯗꯨꯒꯗꯨ ꯌꯦꯡꯒꯤꯗ ꯀꯨꯏꯔꯝꯅꯤ ꯂꯥꯏꯔꯤꯛ ꯑꯝ ꯐꯥꯛꯈꯤꯗꯕ ꯑꯗꯨꯖꯨ ꯑꯃꯨꯛ ꯌꯦꯡꯗ꯭ꯔꯗꯤ ꯃꯊꯥꯕꯨ ꯁꯥꯏ ꯅꯨꯃꯤꯠ ꯆꯨꯞꯄ ꯑꯃꯥ ꯑꯗꯨꯅꯦ ꯑꯩꯅ ꯑꯗꯨ ꯃꯦꯝꯅꯦ ꯃꯊꯥ ꯁꯥꯗꯅꯕ ꯀꯩꯝ ꯌꯦꯡꯉꯔꯣꯏ ꯑꯦꯛꯖꯥꯝꯗ ꯑꯗꯨꯝ ꯂꯥꯛꯅꯤꯡꯕ ꯂꯥꯛꯆꯔꯖꯅꯨ ꯑꯗꯨꯗ ꯑꯗꯨꯝ ꯈꯔ ꯏꯔ ꯂꯣꯏꯔꯦꯅ ꯃꯊꯥ ꯁꯥꯗꯅꯕ
ꯑ
ꯑꯩ ꯌꯥꯝꯅ ꯇꯜꯂꯦꯕ
ꯃꯥꯥꯛꯁꯤꯠ ꯎꯔ ꯀꯞꯆꯖꯅꯤ
ꯀꯩꯝ ꯈꯜꯂꯛꯇ꯭ꯔꯦꯗ ꯄꯥꯁꯄꯨꯏ ꯇꯧꯔꯛꯑꯗꯤꯅ
ꯎꯝ
ꯌꯨꯝ ꯂꯣꯝꯗꯥ ꯀꯣꯏꯂꯥ ꯊꯥ ꯂꯣꯏꯁꯜꯂꯛꯑ ꯃꯥꯜꯂꯦ ꯌꯥꯝ ꯊꯥꯒꯠꯅꯔꯛꯑꯦ
ꯑꯩꯗꯤ ꯑꯃꯇꯕꯨ ꯎꯗ꯭ꯔꯤ
ꯊꯥꯒꯠꯍꯧꯕꯅꯤ ꯊꯥꯔꯦ ꯑꯗꯨ ꯇꯧꯔꯦꯅ ꯀꯨꯏꯔꯕꯩ ꯇꯨꯡꯗꯅ ꯍꯟꯗꯛ ꯅꯣꯡꯃꯥꯏꯖꯤꯡ ꯅꯨꯃꯤꯠꯇ ꯅꯣꯡꯃꯥꯏꯖꯤꯡ ꯅꯨꯃꯤꯠꯇ ꯆꯩꯔꯥꯎ ꯆꯤꯡꯗ ꯀꯩꯅꯣ ꯂꯩꯗꯥꯏ
ꯀꯩ ꯂꯩꯒꯦ
ꯋꯥꯔꯜꯗ ꯀꯞꯀ ꯃꯔꯤ ꯂꯩꯅꯅ ꯐꯨꯠꯕꯣꯜ ꯐꯦꯟ ꯃꯌꯥꯝ ꯀꯩꯅꯣ ꯆꯦꯔꯥꯎꯆꯤꯡ ꯀꯥꯈꯤꯕꯩꯗ ꯑꯃꯣꯠ ꯑꯀꯥꯏ ꯁꯦꯡꯖꯦ ꯂꯥꯛꯄꯤꯌꯣꯅ ꯇꯧꯍꯧꯕꯅꯦ ꯊꯥꯒꯠꯍꯧꯕꯅꯦ
ꯎꯝ
ꯆꯤꯡ ꯀꯥꯕ ꯑꯣꯏꯅ ꯕꯦꯠꯇꯔ ꯐꯣꯔ ꯕꯦꯠꯇꯔ ꯀꯪꯂꯩꯄꯥꯛ ꯑꯥꯅ ꯄꯦꯁ ꯂꯩꯕꯅꯦꯕ ꯑꯗꯥ
ꯎꯝ
ꯊꯥꯒꯠꯍꯧꯕꯅꯤ
ꯈꯪꯉꯦ ꯈꯪꯉꯦ ꯑꯗꯨ
ꯑꯗꯨꯒꯤ ꯅꯣꯏꯗꯤ ꯀꯩꯖꯥꯡ ꯆꯥꯔꯕꯥ
ꯆꯅꯥ ꯀꯥꯡꯒꯧ ꯆꯥꯏ
ꯂꯩꯔꯒ
ꯅꯠꯇꯦ ꯍꯧꯔꯤꯅꯤ
ꯑꯣ ꯑꯩꯗꯤ ꯁꯅꯥꯍ ꯂꯩ ꯀꯥꯎꯗꯅ ꯃꯃꯥꯡ ꯊꯪꯂꯝꯕꯗ ꯍꯟꯊ ꯍꯜꯂꯛꯄꯗ ꯁꯨꯝ ꯖꯥ ꯂꯩꯔꯝꯗꯅ ꯌꯥꯗꯗꯅ ꯍꯨꯟꯗꯣꯛꯈ꯭ꯔꯦ ꯍꯣꯏ ꯁꯨꯝ ꯆꯥꯗꯧꯕ ꯍꯋꯥꯥꯢ ꯌꯥꯝ ꯂꯩ ꯕꯇꯜꯒꯨꯝꯕ ꯊꯞꯄ ꯀꯩꯝ ꯇꯧꯔꯣꯏꯕ ꯆꯦꯛꯈꯥꯎ ꯍꯟꯖꯤꯜꯂ ꯅꯝꯖꯤꯜꯂ ꯊꯝꯕꯝꯕꯣ ꯀꯥꯎꯔꯕ ꯑꯩꯁꯨ ꯂꯩꯌꯦꯗꯣ ꯀꯣꯟꯅ ꯅꯤꯡꯖꯤꯡꯉꯛꯇꯅ ꯂꯥꯏꯔꯤꯛ ꯄꯥꯕ ꯌꯥꯗꯦ ꯄꯥꯅꯤꯡꯗꯦ ꯇꯨꯝꯃꯒꯦꯅ ꯐꯃꯨꯡ ꯆꯪꯕꯅꯤꯅ ꯉꯟꯇꯥꯗꯩ ꯆꯪꯉꯅꯤ ꯑꯗꯨ ꯍꯣꯔꯦꯟ ꯄꯨꯡ ꯕꯥꯔꯣ ꯑꯃꯒ ꯇꯥꯔꯛꯄꯩꯗꯨꯗꯅꯤ ꯐꯣꯟ ꯃꯩ ꯌꯥꯎꯗ꯭ꯔꯀꯥꯟ ꯇꯨꯝꯗꯣꯏꯁꯦ ꯂꯥꯏꯔꯤꯛꯇꯤ ꯁꯨꯡꯄꯥ ꯄꯥꯗꯕꯤ
ꯑꯩꯅ ꯉꯟꯅ ꯉꯟꯅ ꯇꯨꯝꯗꯣꯏꯅꯤ ꯀ꯭ꯂꯥꯁꯇꯁꯨ ꯑꯗꯨꯝ ꯎꯨꯏꯗꯣꯏꯅꯤ
ꯑꯁ ꯑꯩꯗꯤ ꯍꯧꯒꯠꯄꯁꯨ ꯄꯨꯡ ꯇꯔꯥ ꯃꯥꯄꯜ ꯇꯔꯥꯗ ꯉꯥꯛꯇꯅꯤ ꯇꯧꯔꯤꯁꯦ ꯁꯨꯡꯌꯥ ꯌꯥꯗ꯭ꯔꯦ ꯍꯌꯦꯡꯗꯤ ꯀ꯭ꯂꯥꯁ ꯇꯧꯔꯣꯢ ꯍꯥꯏꯕ꯭ꯔꯣ
ꯍꯌꯦꯡ ꯁꯇꯔꯗꯦꯅꯤꯅꯦ
ꯑꯁ ꯑꯁ ꯌꯥꯗ꯭ꯔꯦ ꯌꯥꯗ꯭ꯔꯦ ꯇꯧꯔꯤꯁꯦ ꯂꯣꯢ ꯀꯥꯎꯋꯦ
ꯂꯣꯏꯔꯦ ꯍꯥꯏꯕꯅꯤ ꯉꯁꯤꯅ ꯀ꯭ꯂꯥꯁ ꯁꯦꯀꯦꯟ ꯁꯦꯃꯤꯁꯇꯔꯒꯤ ꯄꯨꯡ ꯂꯣꯏ ꯃꯊꯪ ꯊꯥꯔꯇ ꯎꯅꯔꯁꯤ
ꯐꯔꯦ ꯐꯔꯦ ꯊꯥꯔꯇꯒꯤ ꯀ꯭ꯂꯥꯁꯀ ꯐꯥꯛ ꯆꯠꯂꯔꯣꯏꯗ ꯀꯩꯗꯧꯗꯣꯢꯅꯣ ꯌꯥꯝ ꯆꯠꯂꯒ
ꯅꯍꯥꯜ ꯑꯦꯛꯖꯥꯝꯗꯨꯗꯤ ꯀꯃꯥꯏ ꯇꯧꯔꯝꯒꯦ
ꯑꯁ ꯈꯪꯗꯦꯗ ꯄꯪ ꯀꯣꯠ ꯈꯣꯠꯆꯜꯂꯝꯃꯤ ꯅꯣꯡꯃꯥ ꯑꯦꯛꯖꯥꯝ ꯍꯌꯦꯡꯉꯥꯏ ꯅꯨꯡꯗꯥꯡꯗꯨꯗ ꯀꯕꯣꯛ ꯀꯕꯣꯛꯔꯛꯄ ꯔꯥꯎꯟ ꯑꯃ ꯌꯦꯡꯊꯣꯛꯈ꯭ꯔꯦ ꯅꯣꯡꯉꯥꯜꯂꯒ ꯀꯧꯕ ꯃꯥꯟꯅꯕ ꯃꯥꯟꯅꯕꯗꯣ ꯈꯣꯠꯂꯝꯃꯤ
ꯅꯨꯡꯉꯥꯢꯕꯅꯦ ꯀꯣꯏꯁꯟꯁꯨ ꯑꯟꯁꯔꯁꯨ ꯁꯦꯝꯗꯣꯛ ꯁꯦꯝꯗꯛꯇꯗ ꯍꯪꯉꯛꯏꯅꯦ
ꯁꯦꯝꯗꯣꯛꯑꯒ
ꯍꯣꯏ ꯗꯥꯏꯔꯦꯛ ꯍꯪꯉꯛꯇꯦꯌꯦ ꯃꯤ ꯂꯣꯏ ꯉꯧꯅꯗꯅ ꯇꯧꯔꯤꯗꯣ
ꯈꯪꯗꯦ ꯑꯗꯨꯒꯗꯤ ꯑꯩꯗꯤ ꯃꯥꯟꯅ ꯃꯥꯟꯅꯕ ꯑꯩꯅ ꯄꯥꯕ ꯊꯦꯡꯅ ꯊꯦꯡꯅꯕ ꯑꯗꯨꯧ ꯈꯣꯠꯂꯝꯃ
ꯎꯝ ꯀꯣꯏꯁꯟ ꯃꯉꯥ ꯃꯉꯥꯃꯨꯛ ꯗꯤ ꯀꯩꯅꯣ ꯁꯦꯝꯗꯣꯛꯂꯛꯄ ꯃꯥꯜꯂꯦ
ꯑꯣ ꯑꯣ
ꯑꯩꯈꯣꯏ ꯒ꯭ꯌꯥꯟ ꯇꯥꯗꯗꯅ
ꯅꯪ ꯀꯔꯝꯕ ꯄꯦꯕꯔ ꯇꯥꯒꯦ
ꯄꯦꯡ ꯃꯆꯨꯥꯏ ꯅꯪ ꯀꯩ ꯇꯥꯒꯦ
ꯀꯩꯅꯣ ꯄꯦꯇꯅ ꯊꯧꯕꯗ ꯀꯣꯏꯁꯟ ꯗ ꯃ
ꯑꯣꯔꯤꯉꯔꯕꯣꯅ
ꯑ ꯏꯣꯅꯤ ꯔꯍꯃꯟ
ꯑꯩꯖꯨꯣꯏꯔꯝ
ꯎ
ꯑꯁ ꯆꯨꯝꯃꯦꯅ ꯈꯣꯠꯂꯨꯔꯒ ꯊꯂꯒ ꯂꯣꯏꯅ ꯂꯥꯟꯗꯅ